ꯍꯜꯂꯣ ꯇꯕ꯭ꯔꫭ ꯇꯥꯕ꯭ꯔꯣ ꯑꯥ
ꯀꯔꯤ ꯇꯧꯕ꯭ꯔꯣ
ꯑ ꯍꯧꯖꯤꯛꯇ ꯆꯥꯛ ꯅꯨꯡ ꯆꯠ ꯂꯧꯔꯒ ꯐꯝꯂꯝꯅꯦ
ꯎꯝ ꯆꯥꯕ ꯂꯣꯏꯕꯗ ꯉꯥꯏꯔꯤꯗ ꯀꯔꯤ ꯏꯟꯖꯥꯡ ꯆꯥ ꯍꯣꯏ ꯌꯦꯟ ꯊꫭꯡꯈ꯭ꯔꯦ ꯆꯁꯤꯡꯗꯤ ꯂꯧ ꯆꯠꯄꯅꯤꯅ ꯑꯋꯥꯕ ꯀꫭꯛꯅꯕ ꯍꯥꯏꯅ
ꯑꫭ ꯅꯣꯏꯒꯤ ꯂꯧꯗꯣ ꯑꯩꯈꯣꯏ ꯉꯥꯥꯁꯦ
ꯑꯣ ꯑꯣ
ꯅꯣꯏꯒꯤ ꯂꯧꯗꯣ ꯀꯩꯅꯣꯃꯛ ꯀꯪꯅ ꯑꯗꯨꯃꯥꯏꯅ ꯍꯨꯟꯈ꯭ꯔꯣꯅꯦ
ꯅꯠꯇꯦ ꯁꯤ ꯑꯩꯈꯣꯏ ꯉꯁꯤ ꯀꯩꯅꯣ ꯀꯔꯤ ꯍꯥꯏꯒꯅꯤ ꯐꯩꯇꯣꯝ ꯍꯥꯏꯒꯅꯤꯅ ꯂꯧꯔꯤ
ꯎꯝ
ꯑꯗꯨꯗꯣ ꯈꯔ ꯃꯦꯟꯁꯤꯜꯂꯦꯕ ꯑꯈꯣꯏꯅ ꯆꯥꯎꯍꯜꯂꯦꯕ ꯑꯗꯨꯗꯣ ꯂꯣꯏꯅ ꯂꯣꯏꯔꯕ ꯃꯇꯨꯡꯗ ꯍꯨꯟꯁꯤꯡ ꯍꯨꯟꯒꯦ ꯈꯟꯕ
ꯅꯣꯏ ꯉꯁꯤ ꯚꯤꯗꯤꯑꯣ ꯊꯥꯔꯛꯄꯗꯣ ꯑꯩ ꯎꯌꯦꯕ
ꯍꯣꯏ ꯈꯪꯉꯦ ꯑꯗꯨ ꯁꯤꯅꯦꯕ ꯑꯩꯈꯣꯏ ꯁꯤ ꯑꯩꯈꯣꯏ ꯌꯨꯝꯁꯤꯅ ꯑꯩꯈꯣꯏ ꯂꯧ ꯑꯣꯏꯔꯦꯗꯅ
ꯎꯝ
ꯑꯗꯨꯒ ꯁꯤ ꯀꯣꯝꯂꯥ ꯊꯥꯕꯤ ꯑꯗꯨ ꯐꯥꯎꯗꯤ ꯑꯗꯨꯝ ꯅꯣꯡ ꯆꯨꯨꯔꯕ ꯉꯪꯁꯤ ꯅꯨꯡꯊꯤꯟꯗꯣ ꯑꯩꯈꯣꯏ ꯂꯧꯗ ꯁꯨꯡ ꯌꯥꯎ ꯌꯧꯗꯦꯕ
ꯍꯝ
ꯑꯗꯨꯔꯣꯝ ꯁꯥꯏꯗꯗꯤ ꯂꯣꯏ ꯆꯨꯏꯦ ꯌꯥꯝ ꯀꯜꯂꯦꯕ ꯉꯁꯤ ꯆꯨꯕꯗꯣ ꯏꯕꯥꯅꯤꯗꯨꯒꯅ ꯀꯟꯅ ꯊꯕꯛ ꯁꯨꯨꯔ ꯂꯩꯌꯦꯕ
ꯊꯤꯔꯣꯝꯗꯁꯨ ꯑ ꯑꯁ ꯇꯥꯗꯦꯗ
ꯀꯃꯥꯏꯅ ꯇꯧꯕ꯭ꯔꯥ ꯈꯪꯗꯦ ꯅꯣꯡꯁꯦ ꯍꯥꯀꯨꯝꯒꯤ ꯍꯥꯏ ꯍꯥꯏꯔꯗꯤ ꯍꯧꯖꯤꯛꯁꯤ ꯀꯩꯅꯣ ꯑꯩꯈꯣꯏꯁꯦ ꯍꯨꯜꯂꯒ ꯁꯤ ꯀꯩꯅꯣ ꯀꯟꯅ ꯇꯧꯔ ꯂꯩꯔꯕꯅꯦꯕ ꯁꯤ
ꯑꯗꯨꯃꯥꯏꯅ ꯒꯥꯥ ꯇꯧꯕꯔꯣ ꯅꯣꯡ ꯇꯥꯗ꯭ꯔꯗꯤꯀꯣ ꯀꯕꯨꯨ ꯇꯥꯔ ꯈꯣꯏꯒꯨꯝꯃꯔꯒ
ꯌꯦꯡꯁꯈꯤꯒꯦꯅ ꯈꯟꯕ ꯃꯊꯪ ꯍꯞꯇꯥꯗꯒꯤ ꯑꯣꯏꯔꯁꯨꯛ ꯍꯧꯁꯨ ꯍꯧꯒꯦ ꯍꯥꯏꯕ ꯈꯟꯕ ꯑꯗꯨꯃꯥꯏꯅ ꯍꯨꯜꯂꯁꯨ ꯍꯨꯟꯒꯦꯕ ꯃꯊꯪ ꯍꯞꯇꯥꯗꯒꯤ
ꯀꯪꯅ ꯍꯨꯜꯂꯛꯀꯅꯨ ꯗꯔ꯭ꯦꯁ ꯑꯗꯨꯃꯥꯏꯅ ꯑꯣꯏꯒꯔꯅꯤ
ꯎꯝ
ꯀꯥꯡ ꯍꯨꯟꯕ ꯒꯟꯗ ꯆꯥꯎꯔꯦ ꯍꯥꯏꯕꯒ ꯀꯥꯟꯗ ꯅꯣꯡ ꯇꯥꯔꯛꯒꯗꯤ ꯕꯦꯁ ꯑꯗꯨꯃꯥꯏꯅ ꯇꯧꯔꯅꯤꯅ
ꯎꯝ ꯈꯪꯗꯦ ꯉꯁꯥꯏ ꯑꯩꯈꯣꯏ ꯅꯥꯀꯟ ꯑꯐꯟꯗꯨꯅꯦ ꯑꯗꯨ ꯃꯣꯏꯗꯤ ꯄꯨꯔꯥ ꯎꯐꯨꯟ ꯃꯊꯛꯇ ꯗꯨꯝ ꯈꯨꯟꯒꯔꯦ ꯀꯃꯥꯏ ꯇꯧ ꯈꯪꯗꯦ ꯃꯣꯏꯁꯦ
ꯍꯣꯏ ꯌꯥꯝꯣꯟꯗꯁꯨ ꯌꯥꯏꯅꯦ ꯀꯩꯅꯣ ꯅꯣꯡ ꯇꯃꯟꯗ꯭ꯔꯗꯤ ꯑꯗꯨꯃꯥꯏꯅ ꯇꯧꯅ ꯒꯅꯤ
ꯃꯣꯏꯒꯤꯗꯤ ꯀꯪꯅ ꯍꯨꯟꯕꯒꯥꯏꯁꯤꯗꯤ ꯗꯥꯎꯒꯤ ꯋꯥꯗ ꯂꯩꯔꯦꯕ ꯀꯔꯤ ꯒꯤꯔꯥꯏꯗꯤ ꯎꯆꯦꯛꯅ ꯑꯗꯨꯝ ꯀꯩꯅꯣ ꯄꯨ ꯄꯨꯔ ꯆꯠꯂꯦꯕ ꯈꯨꯨꯟꯒꯤꯕꯗꯣ
ꯑꯗꯨꯗ ꯀꯩꯅꯣꯃ ꯄꯣꯏꯖꯟꯀꯔꯤ ꯀ꯭ꯔꯥ ꯑꯗꯨꯃꯥꯏꯅ ꯍꯥꯞꯇꯣꯏꯅꯦ ꯐꯣꯗꯥꯅꯉꯥꯏ ꯍꯥꯏꯅꯗꯣ
ꯑꯗꯨꯒꯤꯗꯤ ꯍꯤꯗꯥꯛ ꯈꯪꯗ꯭ꯔꯦ ꯑꯗꯨꯒꯤ ꯍꯤꯗꯥꯛꯇꯣ ꯈꯪꯗꯕꯒꯤ
ꯑꯩꯈꯣꯏ ꯑꯁ ꯍꯥꯟꯅ ꯗꯨꯃꯥꯏꯅ ꯐꯧꯁꯦ ꯍꯨꯜ ꯍꯨꯜꯕ ꯀꯥꯟꯗ ꯐꯣꯔꯣꯖꯥꯝꯗ ꯑꯗꯨꯃꯥꯏꯅ ꯌꯨꯁ ꯇꯧꯔꯒ ꯑꯗꯨꯃꯥꯏꯅ ꯆꯥꯏꯌꯦ ꯕꯟꯕ
ꯎꯝ
ꯑꯗꯨꯃꯥꯏꯅ ꯆꯥꯏꯕ ꯀꯥꯟꯗ ꯎꯆꯦꯛ ꯁꯤꯡ ꯑꯗꯨꯃꯥꯏꯅ ꯆꯕ ꯉꯝꯗꯔꯗꯤ ꯃꯣꯏ ꯁꯤ ꯃꯔꯒ ꯑꯗꯨꯃꯥꯏꯅ ꯂꯩꯒꯔꯅꯤ ꯇꯃꯥꯗꯃ ꯎꯆꯦꯛ ꯃꯩꯇꯩꯂꯣꯟꯗ ꯑꯩ ꯈꯪꯗꯦꯅꯦ ꯃꯤꯌꯥꯝꯅ ꯆꯥꯎ ꯆꯥꯎ ꯉꯕꯁꯤꯡꯗꯣ
ꯍꯣꯏꯅ ꯍꯣꯏꯅ
ꯂꯕꯨꯛ ꯇꯒ ꯃꯉꯥ ꯇꯔꯥ ꯃꯉꯥ ꯇꯔꯥ ꯃꯉꯥ ꯇꯔꯥ ꯑꯗꯨꯃꯥꯏꯅ ꯆꯕ ꯑꯦ ꯑꯗꯨꯃꯥꯏꯅ ꯁꯤꯈꯔꯒ ꯂꯩꯌꯦ ꯅꯣꯡꯈꯣꯏ ꯅꯠꯇꯦ
ꯎ ꯋꯥ ꯄꯥꯝꯕꯤꯗ ꯃꯩꯇꯩꯒꯤ ꯂꯩꯀꯥꯏꯁꯤꯡꯅ ꯑꯗꯨꯃꯥꯏꯅ ꯆꯪꯉꯕꯀꯥꯟꯗ ꯌꯥꯝꯃꯨꯗ ꯀꯔꯤ ꯍꯨꯕꯔꯥ ꯂꯝ ꯈꯨꯅꯨ ꯍꯥꯏꯕ꯭ꯔꯥ ꯂꯝ ꯈꯨꯅꯨ ꯍꯥꯏꯕ꯭ꯔꯥ ꯍꯣꯏ ꯌꯥꯝꯅ ꯆꯥꯎꯕ ꯉꯥꯁꯥꯞꯗꯣ ꯍꯣꯏ ꯍꯣꯏ ꯆꯧꯉꯥ ꯍꯥꯏ ꯍꯥꯏꯕꯗꯣ ꯆꯧꯉꯥ ꯍꯥꯏꯕꯗꯣ
ꯍꯣꯏꯅꯦ ꯑꯗꯨꯅꯤꯅꯦ ꯑꯩꯈꯣꯏ ꯂꯧꯁꯨ ꯌꯥꯝ ꯂꯩꯔꯤꯅꯦ ꯑꯗꯨꯒꯤꯗꯣ
ꯆꯥꯕ ꯄꯦꯟ ꯂꯕꯅꯦ
ꯅꯪ ꯎꯁꯤꯠꯇꯕꯩ ꯇꯥꯏꯞꯇ ꯅꯛꯅ ꯅꯪꯅ ꯑꯗꯨꯝ ꯄꯥꯏꯔꯦꯅꯦ ꯌꯥꯗꯦꯅꯦ
ꯆꯥꯕ ꯄꯦꯟꯅꯕꯅꯦ ꯑꯩꯍꯣꯏ ꯅꯣꯡ ꯑꯃꯗ ꯇꯔꯥ ꯀꯨꯟ ꯇꯔꯥ ꯀꯨꯟꯒ ꯑꯗꯨꯃꯥꯏꯅ ꯁꯤꯔꯒꯥ ꯂꯩꯕꯅꯦꯕ ꯌꯨꯝꯗ ꯀ꯭ꯔꯣꯔꯒ ꯃꯥꯒꯤ ꯃꯔꯤꯟꯁꯤꯡꯗ ꯄꯨꯔꯥ ꯂꯣꯏ ꯂꯧꯊꯣꯛꯄ ꯃꯅꯨꯡꯒꯤꯗꯤ
ꯍꯣꯏ ꯎꯆꯦꯛꯈꯣꯏꯁꯨ ꯑꯗꯨꯝ ꯍꯥꯎꯗꯤ ꯍꯥꯎꯏꯀꯣ ꯆꯥꯕꯗ
ꯎꯝ
ꯅꯣꯏꯒꯤꯗꯤ ꯂꯣꯏꯈ꯭ꯔꯦ ꯂꯧ
ꯑꯩꯈꯣꯏꯒꯤꯗꯤ ꯂꯣꯏꯈ꯭ꯔꯦꯗ ꯀꯨꯏꯔꯦꯗ
ꯀꯔꯤ ꯐꯧ ꯍꯨꯟꯕ꯭ꯔꯣ ꯅꯣꯏꯗꯤ
ꯀꯤꯗꯤꯅꯤ ꯑꯈꯣꯏꯗꯤ
ꯉꯁꯤ ꯈꯥꯛ ꯇꯥꯏꯅꯦ ꯅꯣꯏꯒꯤꯗꯤ
ꯈꯣꯏ ꯍꯣꯏꯅꯦ ꯈꯣꯏꯔꯣꯝꯒꯗꯁꯨ ꯅꯣꯡ ꯇꯥꯗ꯭ꯔꯦꯅꯦ ꯐꯣꯠꯀꯤ ꯍꯥꯏꯔꯒ ꯅꯍꯥꯟꯅ ꯑꯩ ꯀꯥꯞꯄ ꯆꯠꯈ꯭ꯔꯦꯕ ꯅꯥꯄꯤ ꯍꯤꯗꯥꯛꯇꯣ ꯂꯧꯄꯥꯛ ꯇꯀꯣ ꯅꯨꯃꯤꯠ ꯅꯨꯃꯤꯠ ꯇꯔꯥꯃꯨꯛ ꯃꯉꯥꯅꯤ ꯑꯗꯨꯃꯥꯏꯅ ꯌꯧꯅꯕꯀꯥꯟꯗ ꯀꯥꯞꯅꯕꯗꯨ
ꯎꯝ ꯎꯝ ꯎꯝ
ꯅꯍꯥꯟ ꯀꯥꯞꯄ ꯆꯠꯈ꯭ꯔꯦꯕ ꯑꯗ ꯅꯨꯃꯤꯠ ꯅꯤꯅꯤ ꯍꯨꯝ ꯅꯤ ꯑꯗꯨꯋꯥꯏꯗ ꯐꯣꯠꯀꯦ ꯍꯥꯏꯔꯒ ꯃꯅꯤꯄꯨꯔꯁꯦ ꯉꯁꯤꯁꯦ ꯅꯣꯡꯃ ꯐꯖꯅ ꯇꯥꯅꯕ ꯃꯥꯜꯂꯦ ꯃꯣꯏꯔꯥꯡ ꯂꯣꯝꯗ ꯐꯖꯅ ꯇꯥꯏꯕ ꯈꯣꯏꯔꯣꯝ
ꯍꯣꯏ ꯗꯨꯔꯨꯝ ꯇꯥꯏꯌꯦ ꯉꯁꯤ ꯍꯣꯏ
ꯅꯪꯅ ꯍꯥꯏꯕꯒꯨꯝꯅ ꯃꯣꯏꯔꯥꯡꯔꯣꯝꯒꯥꯗꯤ ꯅꯣꯡ ꯐꯖꯅ ꯆꯨꯋꯦꯕ
ꯆꯨꯌꯦ ꯆꯨꯌꯦ ꯍꯣꯏ ꯅꯍꯥꯟ ꯁꯤ ꯀꯩꯅꯣ ꯁꯇꯔꯗꯦ ꯅꯨꯃꯤꯠꯇꯣ
ꯎꯝ
ꯁꯤꯗ ꯏꯃꯥꯒꯤ ꯃꯌꯥꯝ ꯃꯌꯥꯝꯕꯒꯤ ꯃꯆꯥ ꯅꯨꯨꯄꯥꯗꯣ ꯂꯥꯛꯌꯦ ꯁꯤꯗ
ꯎꯝ
ꯑꯗꯨꯗ ꯑꯩꯈꯣꯏ ꯑꯗꯨ ꯂꯧ ꯎꯐꯝꯗꯣ
ꯑꯝ
ꯑꯗꯨꯋꯥꯏꯗꯨ ꯑꯗꯨꯝ ꯀꯩꯅꯣ ꯆꯍꯤ ꯑꯃꯗꯤ ꯅꯣꯡ ꯇꯥꯗꯕ ꯆꯍꯤ ꯅꯍꯥꯟ ꯍꯥꯏꯔꯝꯕꯗꯣ ꯍꯟꯗꯛ ꯆꯍꯤꯁꯦ ꯇꯥꯕ ꯃꯥꯜꯂꯦ ꯈꯣꯏꯅ ꯍꯥꯏꯌꯦꯕ ꯑꯗꯨꯒꯤ ꯇꯥꯗꯕ꯭ꯔꯥ ꯈꯪꯗꯦꯕ ꯁꯤꯒꯨꯝꯕꯁꯦ
ꯍꯟꯗꯛ ꯆꯍꯤꯁꯦ ꯀꯩꯅꯣꯝꯃꯀꯣ ꯁꯥꯏꯟꯇꯤꯁꯁꯤꯡꯅ ꯑꯗꯨꯃꯥꯏꯅ ꯍꯥꯏꯈꯤꯕꯅꯦꯕ
ꯇꯔꯗꯤ ꯆꯍꯤ ꯑꯗꯨꯝ ꯀꯩꯅꯣ ꯂꯂꯩꯔ ꯃꯇꯨꯡꯗ ꯑꯃꯨꯛꯀ ꯑꯗꯨꯝ ꯑꯗꯨꯝ ꯀꯩꯅꯣ ꯇꯧꯋꯦ ꯍꯥꯏ
ꯍꯟꯗꯛꯅ ꯆꯍꯤꯁꯦ ꯑꯗꯨꯃꯥꯏꯅ ꯇꯧꯕ ꯐꯝ ꯇꯨ ꯊꯥꯎꯖꯟ ꯇ꯭ꯋꯦꯟꯇꯤ ꯁꯤꯛꯁꯁꯦ ꯇꯨ ꯊꯥꯎꯖꯟ ꯇ꯭ꯋꯦꯟꯇꯤ ꯁꯤꯛꯁꯁꯦ ꯏꯟꯗꯤꯌꯥꯒꯤ ꯃꯦꯇꯤꯌꯨꯔꯣ ꯂꯣꯖꯤꯀꯦꯜ ꯗꯤꯄꯥꯔꯠꯃꯦꯟ ꯑꯗꯨꯃꯥꯏꯅ ꯍꯥꯏꯕ
ꯈꯪꯗꯦꯕ
ꯑꯁ ꯃꯗꯨ ꯅꯠꯇꯦ ꯑꯩ ꯍꯥꯏ ꯑꯗꯨꯒꯦꯕ ꯏꯟꯗꯤꯌꯥꯒꯤ ꯀꯩꯅꯣꯃ ꯁꯥꯏꯟꯇꯤꯁ ꯁꯤꯡꯖꯦ ꯃꯣꯏ ꯑꯗꯨꯃꯥꯏꯅ ꯍꯥꯏꯕꯅꯦꯕ
ꯑꯥ
ꯏꯟꯗꯤꯌꯥꯁꯦ ꯇꯨ ꯊꯥꯎꯖꯟ ꯇꯨ ꯊꯥꯎꯖꯟ ꯇ꯭ꯋꯦꯟꯇꯤ ꯁꯤꯛ ꯁꯦ ꯃꯣꯏ ꯁꯥꯏꯟꯇꯤꯁ ꯁꯤꯡꯅ ꯑꯗꯨꯃꯥꯏꯅ ꯍꯥꯏꯕꯅꯦꯕ ꯑꯥ ꯀꯔꯤ ꯍꯥꯏꯕ꯭ꯔꯥ ꯑꯦꯜ ꯅꯤꯅꯣ ꯍꯥꯏꯅꯀꯣ ꯅꯤꯅꯣ ꯍꯥꯏꯔꯗꯤ ꯅꯣꯡꯖꯦ
ꯎꯝ
ꯀꯩ ꯍꯥꯏꯖꯤꯔꯥ ꯅꯪꯅ ꯑꯗꯨꯃꯥꯏ ꯇꯕꯗꯨ
ꯑꯗꯨꯃꯥꯏꯅ ꯇꯧꯕꯅꯤ ꯍꯥꯏꯅ ꯑꯗꯨꯃꯥꯏꯅ ꯍꯥꯏꯔꯦꯕꯅꯦꯕ ꯏꯟꯗꯤꯌꯥꯁꯦ ꯇꯨ ꯊꯥꯎꯖꯟ ꯇ꯭ꯋꯦꯟꯇꯤ ꯁꯤꯛꯁꯁꯦ ꯑꯗꯨꯒꯨꯝꯕꯒꯖꯨ ꯃꯥꯜꯂꯦꯕ ꯅꯣꯔꯤꯁ ꯔꯣꯝ ꯑꯗꯨꯗꯤ ꯀꯔꯤ ꯀꯔꯥꯗꯤ ꯑꯗꯨꯃꯥꯏꯅ ꯁꯣꯛꯂꯣꯏ ꯑꯗꯨꯃꯥꯏꯅ ꯍꯥꯏꯗꯤ ꯍꯥꯏꯕꯅꯦ
ꯑꯣ
ꯍꯧꯖꯤꯛꯅ ꯁꯣꯛꯔꯛꯄ ꯍꯧꯔꯦ
ꯍꯣꯏ
ꯅꯪꯒꯤ ꯕꯦꯛꯒ꯭ꯔꯥꯎꯟꯗꯣ ꯗꯃꯥ ꯇꯥꯏꯌꯦꯀꯣ ꯇ ꯅ ꯇꯥꯍꯟꯂꯖꯤ
ꯈꯪꯗꯦ ꯀꯃꯥꯏ ꯇꯧꯔꯒꯅꯣ ꯐꯪꯗꯕꯁꯤꯅꯤ
ꯃꯄꯥꯟ ꯊꯣꯛꯔꯛꯂꯒ ꯇꯧꯑꯣ ꯃꯤ ꯇꯥꯔꯣꯏꯗꯕ ꯖꯒꯥꯗ ꯊꯣꯛꯑꯣ ꯑꯩꯖꯨ ꯑꯗꯨꯃꯥꯏꯅ ꯊꯣꯛꯄꯅꯦꯕ ꯇꯥꯕ꯭ꯔꯥ
ꯑꯪ ꯇꯝ ꯆꯨꯔ ꯗꯤꯀꯣ ꯑꯈꯣꯏ ꯃꯅꯥꯛꯀꯤꯗꯣ ꯑꯝ ꯆꯨꯔꯗꯤ
ꯑꯗꯨꯗꯤ ꯍꯨꯟꯕ ꯌꯥ ꯂꯤꯕ ꯌꯥꯗꯦ ꯃꯁꯤ ꯏꯕꯅꯤ
ꯅꯪꯒꯤ ꯕꯣꯠ